ꯍꯜꯂꯣ ꯍꯜꯂꯣ ꯇꯥꯏꯌꯦ
ꯅꯪ ꯈꯣꯟꯖꯦꯜ ꯇꯥꯗꯕ ꯀꯨꯏꯔꯦ ꯅꯨꯡꯁꯤ
ꯎꯝ ꯅꯨꯡꯁꯤꯔꯝꯅꯤ
ꯅꯨꯡꯁꯤꯗꯗꯤ ꯀꯔꯤ ꯍꯥꯏꯗꯣꯏꯅꯣ
ꯅꯨꯡꯁꯤꯗꯦ ꯍꯥꯏꯗꯣꯏꯅꯦ ꯀꯩꯅꯣ
ꯑꯁ ꯅꯪꯉꯣꯟꯗ ꯅꯨꯡꯁꯤꯗꯦ ꯍꯥꯏꯕ ꯋꯥꯍꯩꯁꯤꯗꯤ ꯏꯆꯤꯟꯃꯛꯅ ꯍꯥꯏꯗꯣꯛꯄ ꯉꯝꯗꯦꯍꯦ
ꯑꯁ ꯑꯁ ꯑꯁ ꯑꯁ ꯋꯥꯔꯤꯁꯤꯗꯤ
ꯋꯥꯔꯤꯁꯤꯗꯤ ꯅꯨꯡꯉꯥꯏ ꯅꯨꯡꯉꯥꯏꯊꯣꯛꯀꯗꯕꯅꯤ ꯅꯠꯇ꯭ꯔꯣ
ꯃꯥꯅꯦ ꯃꯥꯅꯦ ꯉꯥꯡꯅꯤꯡꯕ ꯃꯈꯩ ꯉꯥꯡꯉꯣ
ꯋꯥꯔꯤꯁꯨ ꯊꯕꯛꯁꯨ ꯅꯨꯡꯉꯥꯏꯊꯣꯛꯀꯗꯕꯅꯦ
ꯑꯗꯨꯅꯦ ꯉꯁꯤꯗꯤ ꯀꯩ ꯀꯩ ꯊꯕꯛ ꯆꯠꯀꯦ
ꯉꯁꯤ ꯑꯩ ꯆꯠꯊꯣꯛꯇꯔꯦ ꯉꯁꯤꯗꯤ ꯍꯣꯔꯦꯟꯗꯤ ꯈꯪꯗꯦ ꯋꯥꯛꯀꯤꯡꯒꯨꯝꯕ ꯆꯠꯅꯤꯡꯉꯗꯤ ꯆꯠꯄ ꯌꯥꯏ
ꯆꯥꯛꯇꯤ ꯆꯥꯔꯕꯣ
ꯆꯥꯛ ꯆꯔꯦ ꯎꯝ ꯉꯁꯥꯏꯗꯤ ꯆꯥꯗꯕꯅꯦꯀꯣ ꯑꯩ ꯍꯧꯖꯤꯛꯇꯤ ꯆꯥꯔꯦ
ꯈꯪꯗ꯭ꯔꯦ ꯈꯪꯗꯦ
ꯅꯪ ꯅꯪ ꯅꯪ ꯃꯤ ꯌꯥꯝ ꯇꯤꯟ ꯅꯕ ꯃꯥꯜꯂꯤꯀꯣ ꯈꯪꯗ꯭ꯔꯦ ꯍꯥꯏ ꯑꯩꯕꯨ
ꯀꯥꯎꯈ꯭ꯔꯦ
ꯑꯩꯕꯨ ꯀꯥꯎꯕ ꯉꯝꯕ ꯅꯪ ꯌꯥꯏ ꯌꯥꯏ ꯌꯥꯏ ꯑꯩ ꯄ꯭ꯔꯣꯛ ꯄ꯭ꯔꯣꯛ ꯆꯥꯛꯏꯀꯣ ꯁꯨꯃꯥꯏꯅ ꯍꯥꯏꯒꯅꯨ ꯀꯣ
ꯎꯝ ꯀꯥꯎꯈ꯭ꯔꯦ ꯀꯅꯥꯅ ꯀꯅꯥꯅꯣ ꯍꯥꯏꯕꯁꯨ ꯀꯥꯎꯈ꯭ꯔꯦ ꯀꯩꯅꯣ
ꯑꯩꯁꯦ ꯑꯩꯅꯤ ꯀꯧꯔꯨꯔꯦ ꯍꯥꯏꯕꯗꯨꯔꯣ
ꯑꯥꯎ ꯃꯥꯅꯦ
ꯑꯗꯣ
ꯅꯪꯅ ꯍꯥꯏꯕꯗꯣ ꯆꯨꯝꯃꯦ
ꯀꯩꯗꯧꯔꯤꯒꯦ
ꯐꯅꯦꯛ ꯇ ꯐꯅꯦꯛ ꯀꯩꯅꯣ ꯇꯧꯔꯤꯌꯦ ꯐꯅꯛꯇ ꯀꯩꯅꯣ ꯇꯧꯔꯤꯌꯦ
ꯀꯩꯅꯣ ꯇꯧꯔꯤ ꯍꯥꯏꯕ
ꯕꯥꯠꯇꯔꯐ꯭ꯂꯥꯏ ꯁꯦꯝꯃꯤ
ꯑ ꯀꯔꯤ ꯐꯅꯦꯛ ꯑꯣ ꯐꯅꯦꯛ ꯃꯇꯥꯏꯗꯣ
ꯍꯣꯏ ꯂꯩꯁꯥꯕꯤꯁꯤꯡꯅ ꯁꯦꯠꯂꯤꯗꯅ
ꯅꯪ ꯐꯤ ꯁꯥꯕ ꯌꯥꯝ ꯍꯩꯕ ꯃꯥꯜꯂꯦ ꯀꯣ
ꯍꯩꯗꯤꯌꯦ
ꯍꯣꯔꯦꯟ ꯍꯣꯔꯦꯟ ꯐꯣꯇꯣ ꯊꯥꯔꯛꯑꯣꯅꯦ ꯅꯪ ꯐꯤ ꯁꯥꯕꯗꯣ ꯌꯦꯡꯉꯦꯅꯦ
ꯏꯀꯥꯏꯖꯩ
ꯑꯦ ꯃꯄꯨꯔꯣꯏꯕꯗ ꯏꯀꯥꯏꯕ ꯍꯧꯅꯗꯦꯗ
ꯑꯁ ꯑꯁ ꯑꯁ ꯑꯁ ꯋꯥꯔꯤꯁꯤꯗꯤꯀꯣ ꯄꯛꯆꯕꯅ ꯂꯣꯏꯔꯦꯌꯦ
ꯑꯁ ꯃꯇꯩ ꯃꯅꯥꯎꯕꯨ ꯄꯛꯇꯕ ꯂꯝꯕꯤꯗ ꯀꯥꯏ ꯂꯩꯒꯦ ꯎꯈꯤꯒꯦ ꯅꯪ ꯄꯛꯄ ꯉꯥꯛꯇꯅꯤ ꯇꯧꯊꯣꯔꯛꯄ ꯈꯨꯗꯤꯡ
ꯄꯛꯆꯔꯤꯍꯦ ꯏꯕꯨꯡꯉꯣ ꯅꯪ ꯌꯣꯡ
ꯑꯁꯦꯡꯕꯅꯦ ꯅꯪ ꯐꯤ ꯁꯥꯕꯗꯣ ꯌꯡꯅꯤꯡꯉꯦ
ꯌꯦꯡꯕ ꯌꯥꯔꯣꯏ ꯌꯦꯡꯔꯗꯤ ꯃꯄꯨꯅ ꯁꯥꯎꯔꯛꯀꯅꯤ
ꯃꯄꯨꯅ ꯁꯥꯎꯗ꯭ꯔꯦ ꯃꯄꯨ ꯁꯥꯎ ꯅꯤꯡꯕ ꯁꯥꯎꯁꯅꯨ ꯅꯪꯅ ꯁꯥꯎꯗ꯭ꯔꯗꯤ ꯌꯥ ꯂꯣꯏꯔꯦ ꯑꯩꯒꯤꯗꯤ
ꯎꯝ ꯌꯦꯡꯍꯟ ꯅꯤꯡ ꯌꯦꯡꯍꯟꯅꯤꯡꯗꯦ
ꯌꯦꯡꯍꯟꯅꯤꯡꯕꯤꯌꯣ ꯀꯔꯤꯅꯣ
ꯏꯀꯥꯏꯖꯩꯌꯦ
ꯅꯪꯅ ꯇꯧꯕ ꯈꯨꯗꯤꯡ ꯑꯩ ꯈꯪꯅꯤꯡꯉꯦ
ꯎꯝ ꯈꯪꯔꯝꯒꯅꯤ ꯅꯥꯆꯤꯟꯊꯤꯕ ꯋꯥꯗꯣ ꯉꯥꯡꯔꯉꯅꯨꯀꯣ
ꯑꯁꯦꯡꯕ ꯅꯦꯃꯤ ꯅꯪꯅ ꯑꯩꯕꯨ ꯊꯥꯖꯗꯕꯒꯤꯅꯦ
ꯊꯥꯖꯅꯤꯡꯉꯥꯏ ꯌꯥꯝ ꯋꯥꯠꯂꯤꯅꯦ ꯅꯪꯕꯨ ꯊꯥꯖꯅꯤꯡꯉꯥꯏ ꯌꯥꯝ ꯂꯨꯏꯅꯤ ꯀꯩꯅꯣ
ꯀꯩꯒꯤꯅꯣ ꯑꯩꯕꯨ ꯌꯥꯝ ꯂꯨꯔꯤ ꯁꯤꯕꯣ ꯂꯨꯅ ꯈꯟꯒꯗꯣ ꯅꯪ ꯂꯨꯅ ꯈꯟꯕꯒꯤꯅꯦ ꯂꯥꯏꯅ ꯈꯜꯂꯣ
ꯑꯁ ꯂꯥꯏꯅ ꯈꯜꯂꯣ ꯍꯥꯏꯔꯤ ꯌꯥꯗꯤꯅꯦ
ꯇꯃꯣꯏꯁꯤꯅ ꯂꯨꯅ ꯈꯜꯂꯨ ꯂꯨꯅ ꯈꯜꯂꯨ ꯁꯤ ꯅꯨꯄꯥꯕꯨ ꯂꯨꯅ ꯈꯜꯂꯨ ꯂꯨꯅ ꯈꯜꯂꯨ ꯍꯥꯏꯔꯛꯏꯅꯤ
ꯑꯁ ꯀꯣꯛꯇ ꯂꯥꯏꯅ ꯈꯟꯒꯦ ꯍꯥꯏꯌꯣ ꯊꯃꯣꯏꯁꯤꯅ ꯍꯥꯏꯔꯛꯑꯁꯨ ꯀꯣꯛꯇꯗꯤ ꯑꯩ ꯂꯥꯏꯅ ꯈꯟꯒꯦ ꯍꯥꯏꯌꯣ
ꯂꯥꯏꯅ ꯈꯟꯒꯦ ꯌꯥꯗꯦꯅꯦ ꯂꯨꯅ ꯈꯜꯂꯣ ꯂꯨꯅ ꯈꯜꯂꯣ ꯀꯣꯛꯁꯤꯅ
ꯍꯣꯏꯗ ꯃꯍꯧꯁꯥꯅꯤꯗ
ꯃꯍꯥꯎꯁꯅꯤ ꯋꯥꯔꯤꯗꯤ ꯁꯥꯕ ꯋꯥꯔꯤꯗꯤ ꯁꯥꯕ ꯍꯩꯔꯦꯍꯦ ꯅꯪꯁꯤꯁꯨ
ꯍꯩꯇꯦꯗ ꯅꯪꯕꯨ ꯑꯗꯨꯝ ꯁꯥꯕꯒꯤ ꯑꯗꯨꯝ ꯅꯨꯡꯒꯤ ꯋꯥꯔꯤꯗ ꯑꯗꯨꯝ ꯃꯊꯟꯇ ꯊꯣꯛꯄꯅꯤꯗ ꯑꯩꯅ ꯇꯧꯒꯦ ꯍꯥꯏꯅ ꯇꯧꯕ ꯅꯠꯇꯦꯗ
ꯑꯩꯒꯤ ꯆꯤꯟꯅꯅꯤ ꯍꯥꯏꯌꯣ
ꯍꯣꯏ ꯊꯣꯛꯄꯗꯤ ꯆꯤꯟꯅꯅꯦ ꯈꯟꯊꯕꯗꯤ ꯀꯣꯛꯀ ꯃꯅꯨꯡꯗꯒꯤꯅꯦ ꯊꯃꯣꯏꯅꯨꯡꯗꯒꯤꯀꯣ ꯊꯣꯔꯛꯄ ꯋꯥꯍꯩ ꯉꯥꯛꯇꯅꯤ
ꯅꯊꯥ ꯅꯨꯡꯗꯒꯤ ꯏꯊꯥ ꯅꯨꯡꯗꯒꯤꯅꯦ ꯍꯥꯏꯌꯣ ꯑꯗꯨꯗꯤ
ꯑꯗꯨꯅꯦ ꯀꯩꯅꯣ ꯅꯪꯅ ꯍꯥꯏꯕꯗꯣ ꯁꯨꯛꯂꯥꯟ ꯂꯥꯟꯗ꯭ꯔꯦ ꯍꯧꯖꯤꯛꯀꯤꯗꯣ
ꯎꯝ ꯏꯊꯥꯅꯨꯡꯗꯒꯤ ꯍꯥꯏꯗꯣꯛꯂꯛꯄꯅꯦ ꯑꯩꯅ ꯅꯠꯇꯦꯌꯦ ꯍꯥꯏꯌꯣ ꯑꯗꯨꯗꯤ
ꯑꯩ ꯍꯥꯏꯕ ꯍꯩꯇꯕꯒꯤꯅꯤ ꯉꯁꯥꯏꯗꯨꯗ ꯅꯪꯅ ꯂꯣꯏꯅ ꯍꯥꯏꯕꯤꯔꯦ ꯌꯥꯝ ꯆꯨꯝꯃꯦ ꯅꯪꯅ ꯍꯥꯏꯕꯗꯣ
ꯆꯨꯝꯗꯦ ꯆꯨꯝꯗꯦ ꯑꯩꯁꯨ ꯄꯪꯉꯥꯡꯗ ꯉꯥꯡꯕꯅꯦ
ꯑꯗꯣ ꯐꯝꯃꯒ ꯐꯤ ꯁꯥꯔꯤꯑꯕ
ꯐꯤ ꯁꯥꯕ ꯅꯠꯇꯦ ꯐꯤꯗꯤ ꯁꯥꯕ ꯂꯣꯏꯔꯦꯕꯀꯣ ꯕꯇꯔꯐ꯭ꯂꯥꯏ ꯕꯇ꯭ꯔꯐꯥ꯭ꯂꯏ ꯁꯦꯝꯕꯗꯣ ꯂꯩꯁꯥꯕꯤ ꯁꯤꯡꯗꯤ ꯕꯇ ꯕꯇ꯭ꯔꯐ꯭ꯂꯥꯏꯒꯤ ꯐꯅꯦꯛ ꯁꯦꯠꯂꯤꯗꯅ
ꯑ ꯑꯆꯥ ꯐ ꯌꯥꯝ ꯐꯥꯏ ꯌꯥꯝ ꯐꯩꯅꯦ ꯈꯪꯉꯦ ꯈꯪꯉꯦ ꯑꯗꯨ ꯅꯪꯅ ꯁꯦꯝꯕ ꯑꯗꯣ ꯌꯦꯡꯗꯤ ꯌꯦꯡꯅꯤꯡꯕꯅꯦ ꯅꯪꯅ ꯊꯥꯅꯤꯡꯗꯦ ꯍꯥꯏꯕꯗꯨꯗ ꯎꯄꯥꯏ ꯂꯩꯇ꯭ꯔꯦ ꯗꯣ ꯑꯩꯗꯤ
ꯐꯖꯗꯕꯅꯦ ꯄꯪꯁꯦꯝꯗ ꯁꯦꯝꯃꯦ ꯍꯥꯏꯁꯤꯅꯦ
ꯑꯗꯣ ꯑꯣ ꯑꯇꯣꯞꯄ ꯊꯥꯗ꯭ꯔꯁꯨ ꯑꯗꯨꯃꯛꯇꯤ ꯊꯥꯕꯤꯔꯛꯑꯣ ꯀꯣ ꯍꯣꯔꯦꯟ
ꯊꯥꯔꯛꯀꯦ ꯊꯥꯔꯛꯀꯦ
ꯍꯣꯏ ꯌꯦꯡꯊꯣꯛꯀꯦꯕ ꯑꯩꯁꯨ
ꯎꯝ ꯇꯔꯛꯀꯦ ꯊꯔꯛꯀꯦ
ꯅꯪꯅ ꯇꯧꯕ ꯈꯨꯗꯤꯡ ꯌꯦꯡꯅꯤꯡꯏ
ꯎꯝ ꯌꯦꯡꯅꯤꯡꯉꯝꯒꯅꯤ
ꯅꯪꯅ ꯇꯧꯊꯣꯔꯛꯄ ꯈꯨꯗꯤꯡ ꯑꯩ ꯌꯦꯡꯅꯤꯡꯉꯦ ꯑꯗꯨꯝ
ꯎꯝ ꯌꯦꯡꯅꯤꯡꯉꯝꯒꯅꯦꯕ ꯅꯆꯤꯟꯊꯤꯕ ꯋꯥꯗꯣ ꯉꯥꯡꯔꯛꯀꯅꯣꯕꯀꯣ ꯋꯥ ꯉꯥꯡꯕꯗ ꯋꯥ ꯉꯥꯡꯕꯗ ꯁꯦꯡꯅ ꯁꯦꯡꯅ ꯉꯥꯡꯉꯨ ꯅꯆꯤꯟ ꯊꯤꯕꯗ ꯅꯆꯤꯟꯊꯤꯕ ꯋꯥꯁꯤꯡꯗꯣ ꯉꯥꯡꯔꯛꯀꯅꯣ ꯈꯪꯉꯕ
ꯑꯩꯗꯤ ꯑꯁꯦꯡꯕ ꯉꯥꯛꯇꯅꯤ ꯉꯥꯡꯉꯤꯁꯦ ꯅꯪꯅ ꯑꯩ ꯑꯩꯒꯤ ꯄꯨꯛꯅꯤꯡꯒꯤ ꯋꯥꯔꯤꯁꯨ ꯈꯪꯗꯦꯅ ꯅꯪꯅ ꯄꯪꯉꯥꯡ ꯗ ꯉꯥꯡꯁꯤꯜꯂꯦ
ꯎꯝ ꯍ ꯍ ꯋꯥꯔꯤꯁꯤꯗꯤ ꯃꯩ ꯇꯥꯔꯤꯌꯦ
ꯃꯩ ꯀꯅ ꯇꯅ ꯍꯧꯔꯕꯅꯤ ꯍꯧꯈ꯭ꯔꯕꯅꯦ ꯃꯩ
ꯃꯩꯍꯧꯔꯦꯍꯦ ꯃꯥꯏꯈꯨ ꯀꯔꯦ
ꯃꯩꯈꯨꯁꯨꯨ ꯀꯥꯔꯦ ꯃꯩꯁꯨ ꯍꯧꯔꯦ
ꯎꯝ ꯃꯩꯈꯨ ꯀꯔꯦ ꯍꯥꯏꯕ ꯖꯥꯠꯔ ꯅꯪꯒꯤꯁꯦ
ꯑꯁ ꯃꯩꯈꯨꯗꯤ ꯃꯤ ꯂꯩ ꯃꯩꯈꯨ ꯃꯅꯥꯛꯇ ꯃꯤ ꯂꯩꯕ ꯉꯝꯗꯦ ꯑꯗꯨꯒꯤ ꯃꯩꯈꯨ ꯇꯧꯅꯤꯡꯗ꯭ꯔꯦ ꯅꯤꯡꯊꯝ ꯊꯥꯗ ꯃꯩꯗꯤ ꯍꯧꯒꯦ ꯍꯥꯏ
ꯍꯧꯖꯤꯛꯇꯤ ꯁꯀꯥꯂꯦꯟꯅꯤꯅ ꯏꯅꯥꯎꯄꯥꯒ ꯂꯩꯌꯦ
ꯑꯣ ꯏꯅꯧꯄꯒꯂꯩꯌꯦꯕ
ꯏ ꯍꯣꯏ
ꯅꯥꯎꯄꯥꯗꯤ ꯀꯩꯗꯧꯔꯤꯕ
ꯀꯦꯝꯇ ꯇꯧꯥꯗꯤꯑꯦ ꯀꯥꯎꯟꯁ꯭ꯂꯤꯡꯒꯤ ꯉꯥꯏꯔꯤꯌꯦ
ꯍꯥ
ꯀꯥꯎꯟꯁꯤꯂꯤꯡ ꯇꯧꯅꯕ ꯉꯥꯏꯔꯤꯕꯅꯦꯕ
ꯑꯣ ꯌꯨꯝ ꯆꯠꯀꯦꯔꯣ
ꯆꯠꯂꯣꯏ
ꯗꯨꯝ ꯂꯩꯒꯅꯤ
ꯎꯝ ꯌꯨꯝ ꯆꯠꯅꯤꯡꯗꯦ ꯇꯟꯂꯦ
ꯑꯗꯣ ꯑꯩꯈꯣꯏ ꯏꯆꯤꯟ ꯏꯅꯥꯎꯗꯤ ꯀꯌꯥꯃꯨꯛꯇꯤ ꯂꯩꯕ꯭ꯔꯥꯀꯣ
ꯌꯥꯝꯃꯦ ꯍꯥꯏꯗꯣꯔꯛꯄ ꯌꯥꯗꯦ
ꯌꯥꯝꯗꯤ ꯌꯥꯝꯃꯦꯀꯣ
ꯍꯨꯝ ꯌꯥꯝꯃꯦ ꯑꯗꯣ ꯅꯪ ꯈꯪꯕ꯭ꯔꯥꯅꯦ ꯅꯆꯤꯟ ꯊꯤꯌꯣ ꯑꯗ
ꯑꯥ
ꯑꯗꯨ ꯅꯪ ꯈꯪꯕ꯭ꯔꯥ
ꯅꯪꯅ ꯌꯥꯝꯃꯦ ꯍꯥꯏꯕꯒꯤ ꯌꯥꯝꯗꯤ ꯌꯥꯝꯃꯦꯀꯣ ꯍꯥꯏꯕ
ꯑꯗꯨꯗꯤ ꯄꯪꯈꯥꯏꯗ ꯍꯥꯏꯕꯅꯦꯕ ꯅꯪꯖꯦ
ꯅꯪꯅ ꯍꯥꯏꯕꯗꯤ ꯑꯔꯥꯟꯕ ꯁꯨꯛꯍꯥꯏ ꯍꯥꯏꯔꯣꯏ ꯑꯩꯖꯨ ꯗꯨꯝ ꯊꯥꯖꯈ꯭ꯔꯕ
ꯍꯨꯝ ꯅꯪꯅ ꯍꯥꯏꯔꯖꯨ ꯅꯪꯅ ꯉꯥꯡꯔꯁꯨ ꯄꯪꯉꯥꯡꯗ ꯉꯥꯡꯔꯛꯄꯅꯦꯕ ꯑꯗꯨꯗꯤ
ꯅꯠꯇꯦ ꯅꯪꯅ ꯍꯥꯏꯗꯅ ꯑꯩꯗꯤ ꯆꯤꯟ ꯊꯤꯗꯦ ꯑꯩꯗꯤ ꯄꯉꯥꯡ ꯉꯥꯡꯗꯦ ꯊꯝꯃꯣꯏ ꯁꯦꯡꯅ ꯉꯥꯡꯕꯅꯤ ꯍꯥꯏꯕꯗꯨ ꯗ ꯅꯪꯅ ꯉꯥꯡꯊꯣꯔꯛꯄ ꯈꯨꯗꯤꯡꯗꯣ ꯆꯨꯝꯃꯦ ꯍꯥꯏꯅ ꯈꯟꯈ꯭ꯔꯕ
ꯐꯩꯀꯣ ꯃꯤ ꯃꯆꯥꯗꯤ ꯑꯗꯨꯃꯥꯏꯅ ꯊꯥꯖꯒꯗꯕꯅꯤ
ꯑꯩꯗꯤ ꯗꯨꯝ ꯊꯥꯖꯕꯅꯦ ꯃꯤꯅ ꯍꯥꯏꯔꯗꯤ
ꯃꯤ ꯑꯗꯨꯝ ꯊꯖꯔꯒ ꯂꯩꯌꯨꯀꯣ
ꯑꯁꯤꯅꯤ ꯑꯩꯒꯤ ꯂꯥꯏꯕꯛ ꯊꯤꯕꯁꯦ ꯊꯖꯃꯟꯗꯅꯀꯣ
ꯑꯩꯒꯨꯝꯕ ꯍꯥꯏꯔꯦ ꯈꯔ ꯐꯩ ꯃꯤ ꯑꯇꯣꯞꯄꯅ ꯅꯪꯉꯣꯟꯗ ꯁꯥꯟꯅꯔꯛꯀꯦ ꯍꯥꯏꯔꯗꯤ ꯂꯛꯅꯒꯦ ꯍꯥꯏꯔꯗꯤ ꯐꯖꯔꯛꯀꯅꯤ ꯑꯗꯨꯗꯗꯤ
ꯑꯗꯨꯒꯤꯅꯦ ꯑꯩꯅꯥ ꯂꯥꯞ ꯅꯪꯉꯣꯟꯗꯒꯤ ꯂꯥꯞꯅ ꯆꯠꯅꯤꯡꯗ꯭ꯔꯤꯗꯣ ꯃꯤꯅ ꯑꯩꯉꯣꯟꯗ ꯁꯥꯟꯅꯔꯛꯀꯅꯦꯅ
ꯁꯦꯁ ꯋꯔꯛ ꯅꯤꯀꯣ ꯁꯤ ꯃꯆꯥ ꯅꯥꯡꯕꯗꯤ ꯍꯩꯔꯤꯍꯦ ꯑꯩꯗꯤ ꯑꯁꯦꯡ ꯁꯦꯡ ꯑꯩꯗꯤ ꯁꯦꯡꯕꯗꯣ ꯍꯥꯏꯕꯅꯤꯍꯦ
ꯑꯗꯨꯅꯦ ꯅꯪꯃꯛꯅꯗꯤ ꯑꯩꯕꯨꯗꯤ ꯁꯥꯅꯕꯤꯔꯣꯏꯗꯅ
ꯁꯥꯅꯕꯤꯔꯣꯏ
ꯑꯗꯨꯒ ꯍꯣꯔꯦꯟ ꯇꯞꯅ ꯇꯞꯅ ꯁꯥꯟꯅꯔꯛꯑꯗꯤ ꯑꯩꯁꯨ ꯈꯪꯗꯔꯦꯍꯦ
ꯑꯗꯨꯗꯤ ꯅꯪꯒꯤ ꯋꯥꯉꯥꯡ ꯁꯉꯥꯡꯗꯨꯒꯤ ꯂꯩꯔꯦꯍꯦ
ꯑ ꯑꯩꯗꯤ ꯆꯨꯝꯗ꯭ꯔꯤ ꯉꯥꯡꯗꯣꯏꯅꯤ ꯑꯩꯗꯤ ꯁꯨꯛꯁꯥ ꯁꯥꯟꯅꯔꯣꯏ
ꯅꯪꯒꯤ ꯋꯥꯉꯥꯡ ꯁꯉꯥꯡꯗꯒꯤ ꯑꯩꯅ ꯍꯥꯏꯗꯣꯔꯛꯇꯣꯏꯅꯦ ꯑꯗꯨꯗꯤ ꯅꯪꯒꯤ ꯋꯥꯉꯥꯡ ꯁꯉꯥꯡꯗꯣ ꯑꯗꯨꯅ ꯍꯥꯏꯌꯣ
ꯑꯗꯣ ꯍꯧꯖꯤꯛꯐꯥꯎ ꯏꯕꯥꯅꯤ ꯉꯥꯡꯅꯔꯤꯕꯁꯦ ꯑꯩꯒꯤ ꯋꯥꯉꯥꯡ ꯁꯪꯉꯥꯡꯖꯦ ꯀꯃꯥꯏꯟ ꯇꯧꯒꯦ ꯅꯪ ꯋꯥꯈꯜꯂꯣꯟꯗ
ꯀꯩꯝ ꯇꯧꯗꯦꯗ ꯈꯔ ꯂꯩꯔꯗꯤ ꯁꯥꯅꯔꯛꯇꯧ ꯃꯥꯜꯂꯦ
ꯈꯔ ꯁꯥꯅꯔꯛꯇꯧ ꯃꯥꯜꯂꯦꯕ ꯁꯥꯅꯕꯗꯤ ꯅꯠꯇꯦꯗ ꯊꯃꯣꯏ ꯁꯦꯡꯅꯗꯤ ꯍꯥꯏꯖꯕꯅꯦ
ꯈꯔ ꯂꯩꯔꯗꯤ ꯑꯩꯉꯣꯟ ꯅꯪ ꯁꯅꯔꯛꯇꯧ ꯃꯥꯜꯂꯦ
ꯁꯥꯅꯔꯣꯏ ꯁꯥꯅꯔꯣꯏ ꯁꯥꯅꯔꯣꯏ ꯃꯔꯝꯗꯤ ꯑꯩꯁꯨ ꯁꯅꯅꯤꯡꯗꯦ ꯅꯪ ꯁꯅꯅꯤꯡꯗꯕꯒꯨꯝꯅꯀꯣ
ꯁꯦꯁ ꯁꯦꯁ ꯌꯥꯝ ꯐꯩꯀꯣ ꯌꯥꯝ ꯐꯩꯀꯣ ꯑꯗꯨ ꯑꯣꯏꯔꯗꯤ ꯑꯗꯨ ꯅꯠꯇꯕꯤꯗ ꯍꯣꯔꯦꯟ ꯑꯣꯅꯥ ꯇꯩꯅꯥꯔꯒ ꯂꯩꯔꯝꯒꯅꯤ ꯐꯖ
ꯑꯣꯟꯅ ꯇꯩꯅꯕ ꯁꯨꯛꯇꯧ ꯇꯧꯒꯨꯝꯁꯤꯀꯣ ꯏꯕꯥꯅꯤꯗꯤ
ꯇꯧꯔꯣꯏꯗ ꯑꯩꯗꯤ ꯇꯧꯔꯛꯑꯦ ꯅꯪꯗꯤ ꯇꯧꯗꯧꯕꯗꯣ ꯑꯩ ꯈꯪꯉꯦꯕ
ꯑꯩ ꯀꯃꯥꯏꯟ ꯇꯧꯗꯣꯏꯅꯣꯕ ꯀꯃꯥꯏꯅ ꯑꯣꯟꯅ ꯇꯩꯅ ꯑꯩ ꯇꯧꯕ ꯍꯩꯇꯦ ꯑꯩ ꯄꯨꯟꯁꯤꯗ ꯁꯤꯒꯨꯝꯕ ꯊꯦꯡꯅꯗ꯭ꯔꯤ
ꯑꯩ ꯁꯥꯏꯀꯣꯂꯣꯖꯤ ꯇꯝꯔꯛꯄꯅꯤꯅ ꯈꯪꯉꯦꯕ
ꯅꯪ ꯁꯥꯏꯀꯣꯂꯣꯖꯤ ꯇꯝꯂꯛꯄ꯭ꯔꯣ
ꯑꯥ
ꯑꯁ ꯁꯤ ꯃꯇꯥꯡꯁꯤꯅꯤ ꯑꯩꯅ ꯄꯣꯊꯥꯐꯝ ꯈꯪꯗ꯭ꯔꯤꯁꯦ
ꯑꯗꯨꯅꯦ ꯑꯩ ꯁꯤꯅꯤꯡꯉꯤꯁꯦ ꯍꯥꯏꯌꯣ
ꯅꯪ ꯑꯩꯁꯨ ꯁꯥꯏꯀꯣ ꯑꯩꯁꯨ ꯁꯥꯏꯀꯣꯜꯗꯤ ꯇꯧꯕꯅꯦ
ꯇꯝꯕꯅꯤ ꯍꯥꯏꯔꯣ ꯇꯧꯕꯅꯤ ꯍꯥꯏꯔꯣ
ꯑꯧ ꯅꯪ ꯍꯥꯏꯔꯛꯄꯁꯤꯗꯤ ꯆꯨꯝꯕ ꯉꯥꯛꯇꯀꯣ ꯑꯁꯦꯡꯕ
ꯀꯩꯅꯣ
ꯏꯊꯟꯗ ꯏꯊꯟꯗ ꯍꯥꯏꯕꯅꯦ ꯑꯩꯗꯤ ꯁꯥꯏꯀꯣꯜ ꯑꯣꯅꯔꯁꯀꯨꯝꯕꯗꯤ ꯂꯧꯗꯦꯀꯣ ꯁꯥꯏꯀꯣꯂꯣꯖꯤꯒꯤ
ꯏꯁ ꯏꯁ
ꯅꯪ ꯅꯪꯅ ꯅꯪꯅꯗꯤ ꯍꯦꯜꯂꯝꯃꯅꯤ ꯅꯪꯗꯤ ꯂꯧꯈ꯭ꯔꯕꯅꯤꯅ
ꯅꯪ ꯂꯧꯑꯣ
ꯑꯗꯣ ꯑꯩꯁꯦ ꯏꯆꯥ ꯆꯥꯟꯅꯗꯕ꯭ꯔꯣ
ꯈꯪꯗꯦꯌꯦ ꯆꯥꯟꯅꯕ꯭ꯔꯥ ꯆꯥꯗ꯭ꯔꯥ ꯈꯪꯗꯦ ꯑꯗꯨꯗꯤ ꯅꯨꯡꯊꯟꯗ ꯅꯪꯅ ꯈꯪꯒꯗꯧꯕꯅꯤ ꯑꯩꯅ ꯀꯃꯥꯏꯅ ꯈꯪꯗꯣꯏꯅꯣ
ꯑꯗꯣ ꯆꯥ ꯆꯥꯟꯅꯍꯜꯣ ꯀꯩꯅꯣ
ꯑꯩꯅ ꯀꯃꯥꯏꯅ ꯈꯪꯗꯣꯏꯅꯣ ꯑꯗꯨꯗꯤ
ꯅꯪꯗꯤ ꯁꯥꯏꯀꯣꯜ ꯂꯧꯔꯛꯄꯅꯤꯅ ꯈꯪꯉꯝꯒꯅꯤꯗ
ꯍꯦ ꯃꯤꯒꯤ ꯃꯔꯝꯗꯨ ꯄꯪꯍꯥꯏ ꯍꯥꯏꯕ ꯌꯕ꯭ꯔꯥꯅꯦ
ꯃꯤꯒꯤ ꯃꯔꯝ ꯍꯥꯏꯕ ꯅꯠꯇꯦ ꯑꯩꯒꯤ ꯃꯔꯝꯗ ꯑꯩꯉꯣꯟꯗ ꯍꯥꯏꯕꯗꯤ ꯌꯥꯏꯗꯅ
ꯑꯣ ꯅꯪꯒꯤ ꯃꯔꯝꯗꯨꯕꯨ ꯅꯪꯉꯣꯟꯗ ꯄꯪꯍꯥꯏ ꯍꯥꯏꯕ ꯌꯥꯗꯦ
ꯑꯩꯒꯤ ꯃꯔꯝꯗ ꯅꯪꯅ ꯍꯥꯏꯗꯣꯛꯇ꯭ꯔꯗꯤ ꯑꯩꯅ ꯀꯔꯤꯒꯨꯝꯕ ꯑꯩꯒꯤ ꯃꯔꯝꯁꯦ ꯃꯤꯉꯣꯟꯗ ꯍꯥꯏꯔꯗꯤ ꯌꯥꯗ꯭ꯔꯦ ꯆꯨꯝꯃꯦ ꯑꯗꯨꯕꯨ ꯑꯩꯒꯤ ꯃꯔꯝꯗ ꯅꯪꯅ ꯑꯩꯉꯣꯟꯗ ꯍꯥꯏꯕꯗꯤ ꯁꯨꯀꯥꯏ ꯀꯥꯏꯗꯦꯅ
ꯎꯝ ꯑꯦ ꯍꯥꯏꯗꯣꯔꯛ ꯀꯥꯟꯗ ꯅꯪ ꯅꯨꯡꯉꯥꯏꯔꯣꯏ
ꯑꯦ ꯑꯩ ꯑꯗꯨꯒꯨꯝꯕ ꯃꯤꯗꯣ ꯁꯨꯛꯅꯠ ꯅꯠꯇ꯭ꯔꯦꯀꯣ ꯁꯨꯡꯑꯣꯏ ꯑꯣꯏꯗ꯭ꯔꯤ ꯑꯗꯨꯒꯨꯝꯕ ꯃꯤꯗꯣ ꯑꯩ
ꯎꯝ ꯊꯥꯖꯔꯦ
ꯑꯦ ꯑꯩꯁꯦ ꯇꯥꯕ꯭ꯔꯣ
ꯇꯥꯏꯌꯦ
ꯑꯩꯁꯤ ꯄꯪꯍꯥꯏ ꯍꯥꯏꯔꯁꯨ ꯑꯗꯨꯝ ꯌꯥꯕ ꯃꯤꯅꯦ
ꯑꯁ ꯑꯁ ꯑꯁ ꯑꯗꯨꯒꯨꯝꯕ ꯃꯤꯗꯨꯅꯦ ꯌꯥꯗ꯭ꯔꯤ ꯁꯦ ꯈꯪꯉꯕ
ꯑꯦ ꯑꯩꯗꯤ ꯌꯥꯕꯅꯦ
ꯑꯗꯨꯒꯨꯝꯕ ꯃꯤꯗꯨꯅ ꯍꯦꯟꯅ ꯌꯥꯏ